ꯀꯩꯗꯧꯔꯤ
ꯇꯥꯏ ꯑꯥꯢ
ꯇꯥꯕ꯭ꯔꯣ ꯑ ꯇꯥꯔꯦ ꯑꯩꯁꯨ ꯇꯥꯔꯦ ꯀꯩꯗꯧꯔꯤꯅꯣ
ꯎꯝ ꯉꯥ ꯉꯥꯏꯈꯣ ꯑꯩ ꯈꯥ ꯀꯨꯝꯈꯤꯒꯦꯀꯣ
ꯍꯣꯏ ꯍꯣꯏ ꯀꯨꯃꯣ ꯀꯨꯃꯣ ꯏꯁ ꯉꯁꯥꯏ ꯅꯦꯠꯋꯥꯛ ꯅꯨꯡꯉꯥꯏꯇꯕꯅ
ꯅꯪꯒꯤꯗꯣ ꯅꯪ ꯊꯣꯡꯉꯦ ꯍꯥꯏꯕꯗꯣ ꯂꯣꯏꯔꯕꯣ
ꯂꯣꯏꯔꯦ ꯂꯥꯛꯀꯦ ꯇꯧꯔꯤꯔꯣ ꯅꯪ
ꯑꯩꯗꯣ ꯍꯧꯖꯤꯛ ꯏꯔꯨꯒꯦ ꯇꯧꯔꯤꯌꯦ
ꯍꯣꯏ ꯏꯔꯨꯖꯊꯣꯛꯑꯣ ꯑꯗꯨꯒ ꯂꯥꯛꯑꯣ
ꯀꯩꯀꯩ ꯄꯨꯔꯛꯑꯣ ꯍꯥꯏꯕꯅꯣ
ꯈꯪꯗꯦ ꯆꯝꯄ꯭ꯔꯥꯒꯨꯝꯕ ꯂꯩꯔꯗꯤ ꯄꯨꯔꯛꯑꯣ
ꯑꯗꯨꯒ ꯀꯣꯕꯤꯁꯨ ꯄꯨꯔꯛꯎꯔ ꯑꯩꯈꯣꯏ ꯑꯩꯈꯣꯏ ꯀꯩꯅꯣꯗ ꯂꯩꯌꯦ ꯑꯩꯉꯣꯟꯗ
ꯊꯥꯕ꯭ꯔꯣ ꯅꯣꯏ ꯍꯣꯏ ꯍꯣꯏ ꯄꯨꯔꯛꯑꯣ ꯑꯗꯨꯗꯤ ꯑꯁ ꯆꯝꯐꯨꯠ ꯆꯥꯅꯕ
ꯑꯣ ꯀꯩꯩ ꯀꯔꯤ ꯊꯛꯅꯕꯒꯨꯝꯕꯗꯤ ꯄꯨꯔꯛꯄꯁꯨ ꯌꯥꯗꯕꯤ ꯌꯥꯕꯔꯥ
ꯈꯪꯗꯦ ꯑꯩꯗꯤ ꯀꯌꯥꯝ ꯌꯥꯝꯅꯗꯤ ꯊꯛꯅꯤꯡꯗꯦꯗ ꯄꯨ ꯅ ꯀꯩꯅꯣ ꯆꯝꯄ꯭ꯔꯥꯗ ꯑꯗꯨꯝ ꯄꯨꯔꯛꯑꯗꯤ ꯌꯥꯔꯦ ꯑꯩꯒꯤꯗꯤ ꯅꯣꯏ ꯊꯛꯅꯤꯡꯉꯗꯤ ꯑꯗꯨꯝ ꯄꯨꯔꯛꯑꯣ
ꯅꯪ ꯀꯅꯥ ꯀꯅꯥ ꯀꯧꯕꯤꯈ꯭ꯔꯦ
ꯑꯩ ꯑꯁ ꯑꯅꯤꯗꯨꯁꯨ ꯀꯧꯕꯅꯦ ꯑꯩꯅ ꯂꯥꯛꯀꯅꯦ ꯍꯥꯏꯕꯅꯦ
ꯍꯥꯥ
ꯂꯥꯞꯄꯕꯥ ꯃꯣꯏꯗꯣ
ꯌꯥꯝ ꯂꯥꯞꯇꯕꯅꯦꯗ ꯃꯣꯏ ꯃ ꯃꯣꯏ ꯒꯥꯁꯨ ꯂꯞꯃꯤꯟꯅꯕ ꯕ ꯌꯥꯏ ꯅꯣꯏ ꯂꯝꯕꯤꯗ ꯑ ꯊꯦꯡꯅꯕ ꯌꯥꯏꯗꯅ
ꯐꯀ ꯌꯥꯝ ꯇꯥꯏꯌꯦ ꯅꯣꯡ ꯑꯃꯨꯛ ꯆꯨꯔꯛꯏꯁꯤꯅ ꯑꯁ
ꯍꯣꯏ ꯑꯁ ꯃꯣꯏꯗꯤ ꯒꯥꯔꯤ ꯃꯆꯥꯅꯤꯅ ꯇꯟꯒꯅꯤꯗ ꯅꯪ ꯅꯣꯏꯒꯤ ꯒꯥꯔꯤꯗ ꯑꯗꯨꯝ ꯂꯥꯛꯑꯣ
ꯀꯩꯗꯧꯔꯤꯅꯣ ꯍꯧꯖꯤꯛꯇꯤ
ꯐꯝꯃꯒ ꯂꯩꯕꯅꯦ ꯑꯩꯁꯨ ꯏꯔꯨꯁꯦꯔꯥꯅ ꯈꯟꯒꯤꯕꯅꯦ ꯈꯪꯗꯦ
ꯅꯣꯏꯗ ꯀꯩꯅꯣ ꯏꯁꯤꯡꯗꯣ ꯀꯃꯥꯏ ꯀꯃꯥꯏ ꯇꯧꯔꯒꯦ
ꯑꯁ ꯈꯪꯗꯦꯗ ꯏꯁꯤꯡꯁꯦ ꯍꯟꯗꯛꯇꯤ ꯐꯖꯅ ꯇꯥꯏꯌꯦ ꯑꯗꯣ ꯒ꯭ꯌꯥꯟ ꯇꯥꯗꯦ
ꯇꯨꯇꯤꯔꯥ ꯑꯗꯨꯒ ꯁꯄ꯭ꯂꯥꯏ
ꯑ ꯇꯨꯇꯤꯡꯉꯦ
ꯑꯣ ꯌꯥꯝ ꯐꯩꯌꯦꯅ
ꯍꯥꯥ
ꯌꯥꯝ ꯐꯩꯌꯦꯕ
ꯑꯥ ꯌꯨꯝꯗ ꯂꯩꯕꯗꯨꯅ ꯍꯦꯟꯅ ꯅꯨꯡꯉꯥꯏꯌꯦꯗ ꯅꯪ ꯅꯣꯏ ꯐꯦꯃꯤꯂꯤꯗꯗꯤ ꯍꯥꯏꯈ꯭ꯔꯕꯣ ꯆꯠꯀꯅꯤꯅ
ꯍꯥꯏꯈ꯭ꯔꯕꯅꯦ ꯍꯣꯏ
ꯎꯝ ꯐꯥꯏ ꯑꯗꯨꯗꯤ
ꯉꯟꯅꯗꯤ ꯍꯜꯂꯛꯑꯣ ꯍꯥꯏꯕꯅꯦ ꯊꯦꯡꯅ ꯍꯜꯂꯛꯀꯅꯣ ꯍꯥꯏ
ꯎꯝ ꯍꯜꯂꯛꯀꯦ ꯍꯜꯂꯛꯀꯦ ꯍꯥꯏꯔꯒ ꯊꯦꯡꯅ ꯍꯜꯂꯛꯑꯒ ꯂꯣꯏꯔꯦ ꯀꯩꯅꯣ
ꯎꯝꯍꯨ ꯑꯗꯨꯨꯒ ꯑꯃꯨꯛ ꯀꯣꯟꯊꯤ ꯆꯥꯕ ꯇꯥꯔꯦꯅ
ꯎꯝ ꯐꯖꯅ ꯎꯝ ꯅꯣꯡꯃ ꯈꯛꯇꯪꯅꯦꯗꯅ
ꯐꯖꯅ ꯁꯥꯏꯕꯤꯒꯦ ꯑꯃꯨꯛ ꯃꯣꯏꯅ ꯍꯥꯏꯗꯣ ꯍꯥꯏꯗꯣꯛꯄꯗꯣ ꯐꯖꯅ ꯁꯥꯏ ꯁꯥꯏꯔꯒ ꯆꯥꯒꯦꯕ
ꯋꯥ
ꯃꯣꯏꯅ ꯉꯥꯡ ꯊꯣꯛꯄꯗꯣ ꯆꯩꯔꯁꯨ ꯐꯖꯅ ꯁꯥꯏꯕꯤꯔꯒꯦ ꯍꯥꯏꯕ
ꯑ ꯑꯥ ꯑꯥ ꯑꯗꯨ ꯐꯔꯦ
ꯍꯨ ꯍꯨ
ꯀꯩꯅꯣ ꯐꯦꯌꯔꯋꯦꯜꯒꯤ ꯍꯥꯏꯕꯗꯣ ꯀꯃꯥꯏ ꯀꯃꯥꯏ ꯇꯧꯔꯦ
ꯑꯁ ꯑꯩꯗꯤ ꯆꯠꯂꯦꯕꯀꯣ
ꯎꯝ
ꯑꯩꯗꯤ ꯑꯦ ꯏꯃꯥꯟꯅꯕꯤ ꯀꯩꯅꯣ ꯑꯩꯈꯣꯏ ꯏꯃꯥꯟꯅꯕꯤꯗꯣ
ꯎꯝ
ꯃꯣꯏꯒ ꯆꯠꯂꯦꯕ ꯑꯗ ꯑꯩꯗꯤ ꯃꯣꯏꯗ ꯗꯤꯁꯀꯁꯟ ꯀꯩꯅꯣ ꯀꯩꯀꯥ ꯈꯟꯕ ꯑꯗꯨ ꯑꯩꯈꯣꯏꯕꯨꯁꯨ ꯌꯥꯎꯍꯥꯟꯒꯗ꯭ꯔꯥ ꯈꯜꯂꯒ ꯌꯥꯎꯁꯨ ꯌꯥꯎꯍꯟꯗꯦ ꯃꯣꯏꯅ ꯗꯨꯝ ꯊꯣꯛꯄ ꯇꯧꯔꯒ ꯂꯩꯔꯦ
ꯑꯁ ꯇꯂꯦꯗꯥ ꯃꯣꯏꯁꯨ
ꯁꯦꯝ ꯁꯥꯒꯗ꯭ꯔꯥ ꯅ ꯈꯜꯂꯒ ꯂꯥꯛꯄꯅꯦꯕꯀꯣ ꯑꯗꯣ ꯁꯦꯝ ꯁꯥꯗꯦ ꯑꯗꯨ ꯀꯩꯅꯣ ꯋꯥꯔꯤ ꯋꯥꯇꯥꯏ ꯈꯔ ꯁꯥꯔꯒ ꯃꯣꯏꯅ ꯊꯣꯛꯄꯗꯣ ꯑꯗꯨꯝ ꯇꯧꯆ ꯇꯧꯔꯒ ꯄꯣꯠꯆꯩꯁꯤꯡꯗꯨ ꯃꯣꯏꯅ ꯑꯗꯨꯝ ꯍꯥꯟꯅ ꯀꯛꯈ꯭ꯔꯦ ꯍꯥꯏꯌꯦ
ꯎꯝ ꯃꯣꯏꯁꯨ ꯌꯥꯝ ꯇꯥꯡꯕ ꯑꯃꯨꯛ ꯀꯛꯂꯝꯒꯅꯤ ꯃꯣꯏꯒꯤꯗꯣ
ꯄꯩꯁꯥꯗꯣ ꯀꯣꯟꯅꯥꯗ꯭ꯔꯗꯤ ꯀꯞ ꯀꯔꯤꯒꯤ ꯌꯥꯝ ꯆꯥꯎꯅ
ꯑꯗꯨꯅꯤ ꯃꯣꯏꯁꯨ ꯌꯥꯝꯅ ꯍꯦꯟꯃꯝ ꯍꯦꯟꯃꯜꯂꯦ ꯍꯥꯏꯕꯗꯨꯅꯦ
ꯎꯝ ꯑꯗꯨꯒ
ꯑꯗꯨ ꯑꯗꯨꯗꯣ ꯑꯃꯨꯛ ꯍꯥꯏꯔꯛꯀꯅꯤ ꯒ꯭ꯔꯨꯞꯇ ꯑꯁꯨꯃꯥꯏ ꯇꯧꯗꯦ ꯅꯣꯏꯁꯦ ꯑꯁꯨꯃꯥꯏ ꯇꯧꯗꯦ
ꯑꯩꯈꯣꯏꯕꯨ ꯀꯩꯅꯣ ꯌꯥꯝꯅ ꯀꯩ ꯍꯥꯏꯕ꯭ꯔꯥ ꯌꯥꯎꯗꯦ ꯑꯗꯨꯃꯥꯏꯅ ꯍꯥꯏ ꯅꯩ ꯑꯃꯨꯛꯀ
ꯑꯩꯈꯣꯏꯅ ꯉꯥꯡꯊꯣꯛꯄꯗꯣ ꯃꯣꯏꯅ ꯀꯩꯅꯣ ꯇꯥꯕꯤꯗ꯭ꯔꯒ ꯀꯣ ꯑꯁ ꯑꯁꯤ ꯐꯥꯗꯦꯗ ꯑꯃꯨꯛ ꯍꯥꯏ ꯍꯥꯏꯗꯣꯛꯑ ꯍꯥꯏꯈ꯭ꯔ ꯍꯥꯏꯔꯒ ꯀꯩꯅꯣ ꯑꯃꯨꯛ ꯌꯥꯎꯗ꯭ꯔꯗꯤ ꯑꯃꯨꯛ ꯍꯥꯏꯔꯛꯀꯅꯤ ꯅꯣꯏ ꯁꯨ ꯑꯁ ꯌꯥꯝ ꯌꯥꯝꯅ ꯌꯥꯎꯃꯟꯗꯦ ꯑꯃꯨꯛ ꯍꯥꯏꯔꯛꯀꯅꯦꯕ
ꯇꯜꯂꯦꯗ ꯑꯩꯗꯤ ꯑꯗꯨꯒ ꯅꯥ ꯃꯊꯪ ꯃꯊꯪ ꯊꯪꯖꯥꯗ ꯇꯧꯔꯅꯤ ꯍꯥꯏꯕꯅꯦ ꯊꯪꯖꯥ ꯅꯨꯃꯤꯠꯇ ꯑꯗꯨꯒ
ꯏꯁ ꯑꯦꯛꯖꯥꯝꯁꯨ ꯅꯥꯛ ꯑ ꯅꯥꯛꯁꯤꯂꯛꯑꯦ
ꯀꯔꯤ ꯀꯔꯤ ꯁꯦꯠꯇꯣꯏꯅꯣ ꯍꯥꯡꯒ꯭ꯔꯒ ꯈꯨꯝꯁꯨ ꯈꯨꯝꯕꯤꯗꯦ ꯃꯣꯏꯗꯣ ꯃꯣꯏ ꯑꯗꯨꯝ ꯋꯥꯊꯤ ꯋꯥꯔꯦꯝ ꯑꯗꯨꯝ ꯉꯥꯔꯒ ꯂꯩꯌꯦ ꯃꯣꯏꯗꯣ
ꯑꯩꯈꯣꯏꯅ ꯊꯣꯛꯄ ꯁꯦꯠꯂꯒ ꯁꯦꯠꯂꯒ ꯂꯣꯏꯔꯦ ꯀꯩꯅꯣ ꯃꯣꯏꯅ ꯌꯥ ꯃꯣꯏ ꯈꯛꯇꯅ ꯌꯥꯕ꯭ꯔꯣ ꯑꯁ ꯅꯪꯒꯤ ꯅꯦꯠ ꯈꯔ ꯅꯨꯡꯉꯥꯏꯇꯕ ꯃꯥꯜꯂꯦ ꯍ ꯍꯧꯖꯤꯛꯁꯦ ꯍꯥ
ꯅꯦꯠꯋꯥꯛꯔꯥ ꯀꯔꯤ
ꯅꯪꯒꯤ ꯅꯦꯠꯋꯥꯛꯁꯦ ꯈꯔ ꯅꯨꯡꯉꯥꯏꯇꯕ ꯃꯥꯜꯂꯦ ꯕ ꯅꯪꯒꯤ ꯅꯦꯠꯋꯥꯛꯁꯦ ꯈꯔ ꯅꯨꯡꯉꯥꯏ ꯇꯕ ꯃꯥꯜꯂꯦꯕ
ꯑꯣ ꯑꯣ ꯑꯣ ꯍꯣꯏ ꯑꯗꯨꯗꯤ
ꯉꯁꯥꯏ ꯇꯧꯕꯗꯨꯗꯤ ꯌꯥꯝꯅ ꯅꯨꯡꯉꯥꯏꯌꯦ ꯅꯪꯒꯤꯗꯣ ꯌꯥꯝꯅ ꯀꯟꯅ ꯇꯥꯏꯌꯦꯕ
ꯑꯣ ꯑꯣ ꯃꯩ ꯂꯛꯄꯔꯣ ꯅꯣꯏꯕꯨ
ꯑꯁꯃꯩ ꯂꯥꯛꯇꯦ ꯑꯩꯈꯣꯏꯗꯁꯨ ꯅꯣꯏꯁꯨ ꯂꯥꯛꯇꯕ꯭ꯔꯣ
ꯃꯩꯃꯨꯠꯈ꯭ꯔꯦ ꯍꯧꯖꯤꯛ ꯅꯍꯥ ꯍꯣꯏꯇꯁꯨ
ꯎꯨ ꯃꯩꯁꯦ ꯍꯟꯗꯛꯁꯦ ꯌꯥꯝ ꯃꯨꯠꯃꯟꯕ ꯍꯥꯏꯕꯗꯨꯅꯤ
ꯁꯥꯅ ꯁꯥꯕꯅꯦ ꯑꯗꯨꯒ ꯐꯦꯟ ꯑꯨꯡꯗ꯭ꯔꯗꯤ ꯐꯝꯕ ꯌꯥꯗꯦꯅꯦ
ꯑꯗꯨꯅꯦ ꯑꯁ ꯅꯪꯕꯨꯁꯨ ꯀꯣꯜ ꯇꯧꯕ ꯌꯥꯝ ꯅꯨꯡꯉꯥꯏꯇꯦꯗ ꯉꯁꯥꯏꯁꯨ ꯑꯩ ꯑꯅꯤ ꯑꯍꯨꯝꯂꯛꯇꯤ ꯇ꯭ꯔꯥꯏ ꯇꯧꯔꯕꯅꯦ ꯑꯗꯣ ꯁꯨꯡꯆꯠ ꯆꯠꯇꯦ
ꯉꯥꯁꯥꯏ ꯑꯗꯣ ꯑꯩꯗꯣ ꯈꯔ ꯀꯩꯅꯣ ꯇꯧꯕꯤꯔꯛꯇ ꯊꯕꯛ ꯁꯨꯕ ꯑꯗꯨꯒꯤ ꯑꯣꯏꯔꯝꯒꯅꯤ
ꯑꯩꯅ ꯀꯣꯜ ꯇꯧꯔꯒ ꯑꯗꯨꯝ ꯂꯩꯕ ꯅꯪꯒꯤꯅ ꯁꯨꯡꯆꯠ ꯁꯨꯡ ꯄꯥꯏ ꯄꯥꯏꯈꯠꯇꯕ ꯑꯗꯨꯒꯤ ꯀꯩꯅꯣ ꯁꯤ ꯅꯨꯄꯤꯁꯦ ꯐꯠ ꯄꯥꯏꯈꯠꯇꯅꯦ ꯉꯁꯥꯏ ꯈꯛꯇ ꯀꯣꯜ ꯇꯧꯔꯒ ꯑꯃꯨꯛ ꯄꯥꯏꯈꯠꯇ꯭ꯔꯦ ꯈꯜꯂꯤꯅꯦꯕ
ꯑꯩ ꯇꯟꯂꯦꯗꯀꯣ
ꯑꯦ ꯅꯣꯏ ꯀꯩꯅꯣ ꯅꯣꯏ ꯂꯩꯀꯥꯏꯗ ꯀꯩꯅꯣ ꯂꯩꯕ ꯅꯠꯇ꯭ꯔꯣ ꯁꯤ ꯃꯅꯨꯡꯁꯥ ꯂꯩꯕ ꯅꯠ ꯨ ꯇ꯭ꯔꯣ
ꯌꯦꯟꯒꯤꯔ
ꯌꯦꯟꯒꯤ ꯅꯠꯇꯕ ꯀꯩꯅꯣ ꯁꯟꯒꯤ ꯂꯩꯕ ꯅꯠꯇ꯭ꯔꯣ
ꯅꯪ ꯍꯣꯔꯦꯟ ꯊꯣꯛꯂꯛꯄꯗ ꯀꯩꯅꯣ ꯈꯔ ꯏꯁꯄꯤꯁꯦꯜꯗꯣ ꯁꯦꯝꯕꯒ ꯁꯦꯝꯃꯒ ꯂꯣꯏꯕ ꯂꯣꯏꯕꯗꯣ ꯑꯗꯨ ꯄꯨꯔꯛꯑꯣ ꯂꯩꯔꯗꯤ
ꯀꯦꯖꯤ ꯑꯃ
ꯎꯝ ꯀꯦꯖꯤ ꯑꯃ ꯄꯨꯔꯛꯑꯣ ꯃꯣꯏ ꯀꯩꯅꯣ ꯇꯨ ꯐꯤꯞꯇꯤ ꯍꯥꯏꯕ ꯅꯠꯇ꯭ꯔꯣ
ꯑꯗꯨꯅ ꯌꯥꯔꯦꯗ ꯑꯩꯗꯤ ꯑꯗꯨ ꯆꯥ ꯌꯥꯝ ꯆꯥꯅꯤꯡꯕ